ꯍꯜꯂꯣ
ꯑꯥꯎ
ꯎꯝ ꯑꯣ ꯐꯒꯤꯗꯤꯗꯤꯗꯤ ꯇꯞꯇꯦ ꯇꯞꯦꯍꯦ ꯅꯪ ꯈꯣꯟꯟꯖꯤ ꯍꯧꯁꯦ
ꯏꯁ ꯅꯪꯒꯤꯗꯤ ꯍꯧꯋꯏꯦꯍꯦ
ꯍꯗ꯭ꯔꯥ ꯍꯦꯒꯗꯌꯥ
ꯑꯗꯨ ꯗꯤꯄꯤꯀꯥ ꯅꯪꯒꯤ ꯐꯣꯟ ꯑꯣꯏꯔꯝꯒꯅꯤ ꯑꯩꯒꯤ ꯅꯠꯇꯦ
ꯇꯟꯖꯥꯁꯤꯗ ꯀꯩꯅꯣꯝꯁꯨ ꯀꯟꯅ ꯇꯧꯁꯜꯂꯛꯏꯅꯦ ꯑꯩꯈꯣꯏ ꯃꯃꯥꯡꯗ ꯃꯅꯤꯡꯗ ꯏꯁꯩꯁꯨ ꯀꯟꯅ ꯈꯣꯡꯖꯜꯂꯛꯏ
ꯀꯩꯅꯣ ꯅꯣ ꯏꯁꯩ ꯂꯩꯕ꯭ꯔꯥ ꯍꯥꯏꯁꯦ ꯍꯥ
ꯄꯩꯁꯦ
ꯇꯥꯗꯦ ꯀꯥꯏꯅꯣ
ꯑꯩꯈꯣꯏ ꯈꯨꯜꯒꯦ ꯁꯃꯦ ꯁ ꯅꯪꯉꯣꯟꯗ ꯅꯣꯛꯅꯔꯛꯑꯦ ꯏꯁꯩꯁꯦ ꯇꯥꯗꯕꯅ ꯇꯥꯕ꯭ꯔꯥ
ꯇꯥꯔꯦ ꯏꯃꯥ ꯍꯣꯏ ꯇꯧꯔ ꯆꯠꯂꯨꯁꯨ ꯌꯥꯗ꯭ꯔꯣ
ꯃꯤ ꯃꯃꯗ꯭ꯔ ꯈꯪꯒꯦꯗ
ꯏꯃꯥꯒ ꯇꯧꯔ ꯆꯠꯂꯨꯁꯨ
ꯃꯤ ꯃꯨꯝꯗꯔ ꯐꯪꯗꯦꯕ ꯁꯛ ꯁꯤꯁꯦ
ꯀꯩꯅꯣ ꯅꯨꯡꯗꯥꯡ ꯇꯧꯕꯗꯤ ꯌꯥꯝ ꯀꯟ ꯊꯥꯕ ꯌꯨꯝꯗꯕꯣ
ꯀꯥꯏꯗꯅꯣ ꯈꯪꯗꯣꯏ ꯊꯥꯏꯁꯦ ꯑꯩꯈꯣꯏ ꯃꯥ ꯍꯣꯏꯁꯤꯗ ꯃꯔꯨꯞ ꯇꯧꯔꯤꯌꯦ ꯑꯩꯈꯣꯏꯒꯤ ꯊꯣ ꯋꯇꯤꯡ ꯁꯦꯠꯂꯦꯕꯤꯗꯣ
ꯑ
ꯑꯗꯨꯗ ꯑꯩꯈꯣꯏ ꯃꯥ ꯃꯔꯨꯞ ꯇꯧꯔꯦ ꯑꯗꯨꯗꯨꯔ ꯈꯪꯄꯣꯠꯇꯦꯗ ꯊꯥꯔꯤꯕ ꯀꯩꯅꯣꯁꯦ ꯑꯝꯇꯕꯨ ꯆꯠꯂꯦ ꯌꯦꯡꯉꯨꯁꯦ
ꯌꯦꯡꯉꯣ ꯌꯦꯡꯉꯣ ꯀꯩ ꯌꯦꯟꯁꯥꯡ ꯆꯥꯔꯕ
ꯊꯣꯡꯕꯕꯨꯗꯤ ꯏꯔꯣꯟꯕ ꯑꯩꯅ ꯏꯔꯣꯜꯂꯦ ꯑꯗꯣ ꯆꯥꯗ꯭ꯔꯤ ꯑꯩꯈꯣꯏ ꯃꯥ ꯃꯔꯨꯞ ꯆꯠꯈ꯭ꯔꯦꯅ ꯆꯥ ꯔꯅꯤꯡꯗꯤꯅ
ꯏꯔꯣꯟꯕꯗꯤ ꯊꯣꯡꯕ ꯅꯠꯇꯦ ꯚꯥꯏ ꯐꯨꯠꯄꯅꯦ
ꯄꯥꯕꯨꯡ ꯃꯔꯨꯞꯇ ꯊꯣꯛꯎꯒꯦ ꯀꯩ ꯋꯥ ꯒ ꯉꯁꯤ ꯑꯩꯅ ꯑꯩꯈꯣꯏꯗꯤ ꯑꯦ ꯑꯔꯩ ꯑꯔꯩ ꯄꯪꯖꯥ ꯆꯠꯁꯜꯂꯦ ꯑꯗꯨꯅ ꯌꯦꯟꯗꯦꯝ ꯏꯔꯣꯜꯂꯦ ꯉꯁꯥꯏꯕꯁꯤ ꯌꯦꯟꯗꯦꯝ ꯏꯔꯣꯜꯂꯦ ꯍꯧꯖꯤꯛꯤ ꯌꯦꯟꯗꯦꯝ ꯏꯔꯣꯜꯂꯦꯦ
ꯑ ꯑꯦ ꯅꯣꯏ ꯑꯗꯨꯗꯤ ꯈꯔ ꯐꯔꯤꯕ ꯕꯦꯝꯃ ꯑꯩꯈꯣꯏꯗꯤ ꯀꯩꯅꯣ ꯀꯩꯅꯣ ꯉꯇꯅꯦ ꯊꯣꯡꯉꯦꯏꯁꯦ ꯍꯋꯥꯏ ꯑꯁꯥꯡꯕꯤꯗꯣ ꯄꯥꯜꯂꯦꯕ ꯑꯗꯨ ꯉꯥꯛꯇꯅꯤ ꯍꯧꯖꯤꯛ ꯊꯣꯡꯗꯔꯤꯁꯦ
ꯐꯩꯅꯦ
ꯉꯍꯟ ꯅꯣꯏꯒꯤ ꯀꯥꯡꯉꯧꯒ ꯊꯣꯡꯕꯒ ꯑꯗꯨ ꯉꯛ ꯉꯥꯏꯔꯦ ꯅꯣꯏꯒꯤꯁꯨ ꯄꯤꯒꯦ ꯂꯥꯎ
ꯍꯣꯏ ꯑꯁꯦꯡꯕꯩ ꯃꯌꯥꯝ ꯄꯟꯕꯔꯣ
ꯄꯥꯜꯂꯦ
ꯍꯋꯥꯏ ꯑꯁꯥꯡꯕꯤꯒ ꯉꯥ ꯃꯔꯨꯝꯒ ꯀꯥꯡꯉꯧ ꯉꯧꯕꯗꯣ ꯍꯥꯎꯕꯅꯦ
ꯉꯥ ꯃꯔꯨꯝ ꯄꯨꯔꯛꯑꯣ ꯉꯧꯔꯥꯁꯤ ꯂꯥꯎ
ꯎꯝ ꯑꯩ ꯉꯥ ꯃꯔꯨꯝ ꯊꯥꯡꯗꯣꯔꯛꯑꯦꯒꯦ ꯅꯪ ꯍꯥꯋꯥꯏ ꯑꯁꯥꯡꯕꯤ ꯊꯥꯡꯗꯣꯔꯛꯑꯣ ꯊꯪꯗꯣꯛ ꯑꯒꯦ ꯍꯥꯏꯔꯕ
ꯍꯣꯏ ꯍꯣꯏ ꯊꯥꯎ ꯊꯨꯝ ꯂꯣꯏ ꯊꯥꯡꯇꯣꯛꯀꯦ ꯉꯥ ꯃꯔꯨꯝꯗꯨꯗ ꯄꯨꯔꯛꯑꯣ
ꯉꯥ ꯃꯔꯣꯝ ꯇꯣꯉꯥꯟꯅ ꯂꯩ ꯌꯥꯏ ꯍꯥꯏꯕꯅꯤꯍꯦ
ꯀꯥꯏꯗꯒꯤꯅꯣ ꯍꯥꯏꯁꯦ
ꯑꯩꯈꯣꯏ ꯃꯥꯅ ꯍꯥꯏꯌꯦ ꯂꯩ ꯌꯥꯏꯌꯦꯅ
ꯑꯣ ꯏꯃꯥꯅꯥ ꯍꯥꯏꯗꯤ ꯌꯥꯔꯝꯃꯅꯤ ꯑꯗꯨ ꯍꯥꯏꯔꯒ ꯅꯪ ꯋꯥ ꯑꯃ ꯇꯥꯖꯔꯝꯈꯤꯔꯣꯏ ꯅꯤꯕꯤꯗꯤꯇꯥꯗꯤ ꯀꯩꯅꯣꯒꯤ ꯗꯦꯕꯖꯥꯅꯤꯒꯤ ꯀꯣꯏꯁꯟꯗ ꯃꯥꯙꯕꯤꯒꯤ ꯑꯟꯁꯔ ꯈꯣꯨꯝꯖꯤꯜꯂꯝꯃꯤꯑ ꯗ
ꯀꯔꯤ ꯑꯦꯛꯖꯥꯝꯗ
ꯍꯟꯗꯛꯀꯤꯗꯨꯗ ꯗꯦꯕꯖꯥꯅꯤꯒꯤꯗꯅꯦ ꯃꯥꯙꯕꯤꯒꯤ ꯈꯨꯃꯝꯃꯦꯌꯦ
ꯍꯟꯗꯛꯂꯥ
ꯅꯠꯇꯦꯍꯦ ꯁꯦꯃꯤꯁꯇꯔ ꯑꯦꯛꯖꯥꯝ ꯍꯥꯏꯔꯒ
ꯁꯦꯃꯤꯁꯇꯔ ꯑꯦꯛꯖꯝ ꯑꯣ ꯅꯣꯏ ꯍꯋꯥꯏ ꯑꯁꯥꯡꯕꯤ ꯆꯥꯔꯦꯕ
ꯍꯣꯏ
ꯐꯩ ꯐꯩ ꯆꯥꯗꯕꯅꯤ
ꯚ ꯏꯪꯈꯣꯜ ꯃꯅꯤꯡꯒꯤ ꯗꯨꯒꯩ ꯍꯋꯥꯏ ꯑꯥꯁꯥꯡꯕꯤ ꯉꯥꯛꯇꯅꯤ ꯏꯕꯦꯝꯃꯥ ꯑꯣ ꯅꯪ ꯇꯞꯄꯤꯗꯣ ꯀꯩꯅꯣ ꯑꯣꯏꯔꯝꯒꯅꯤ ꯇꯥꯕ꯭ꯔꯥ
ꯇꯥꯏ
ꯀꯩꯅꯣꯒꯤ ꯀꯥꯌꯥꯒꯤ ꯃꯁꯥꯒꯤ ꯅꯥꯀꯟ ꯅꯥꯀꯟꯗ ꯂꯥꯡꯕ ꯈꯣꯠꯄ ꯇꯥ ꯆꯥꯗꯅꯕ ꯃꯁꯥꯒꯤ ꯍꯥꯞꯄꯤꯗꯅ
ꯍꯤ
ꯑꯁ ꯅꯣꯔꯃꯦꯜꯗ ꯁꯥꯟꯅꯕꯒ ꯀꯥꯔꯤꯌꯥꯗ ꯁꯥꯟꯅꯕꯒ ꯌꯦꯡꯉꯣ ꯀꯥꯔꯤꯌꯥꯗ ꯑꯗꯨꯅ ꯑꯃꯨꯛ ꯀꯩꯅꯣ ꯇꯧꯗꯕꯅꯤ ꯏꯀꯣ ꯆꯠꯄ ꯈꯣꯠꯄ
ꯑꯣ ꯃꯔꯨꯞ ꯀꯅꯥꯗ ꯐꯥꯎꯈ꯭ꯔꯒꯦ ꯑꯁ ꯏꯕꯦꯝꯃꯥ ꯗꯥꯎꯒꯥ ꯌꯥꯗꯦ ꯊꯤ ꯒꯤ ꯗꯥꯎꯅꯦ ꯂꯥꯎ ꯑꯩꯉꯣꯟꯗꯥ ꯌꯥꯎꯗꯕꯥ ꯀꯅꯥꯗ ꯀꯅꯥꯗ ꯐꯥꯎꯔꯒꯦ ꯍꯥꯏꯔꯒ ꯊꯤꯗꯥꯎꯅꯤ ꯑꯣ ꯄꯩꯁꯥꯠ ꯍꯦꯁ ꯍꯥꯞꯅꯦꯗ꯭ꯔ ꯄꯩꯁꯥꯗꯉꯄꯥ ꯌꯥꯝ ꯅꯨꯡꯉꯥꯏꯇꯤꯌꯦ ꯑꯩꯈꯣꯏ ꯃꯥꯏ ꯃꯔꯨꯞꯇꯣ ꯁꯤꯌꯔ ꯑꯍꯨꯝ ꯌꯥꯎꯏꯌꯦ ꯑꯗꯨꯒ ꯑꯝꯇ ꯐꯥꯎꯗꯦꯌꯦ
ꯀꯩꯅꯣ ꯀꯌꯥꯝ ꯀꯨꯔ ꯃꯥꯔ
ꯈꯔꯗꯤ ꯀꯨꯏ ꯌꯥꯝ ꯀꯨꯏꯔꯝꯈꯤꯔꯣꯏ
ꯑꯗꯨꯗꯤ ꯐꯥꯎꯔꯛꯈꯤꯅꯤꯌꯦ
ꯑꯩ ꯂꯤꯁꯤꯡ ꯑꯍꯨꯝ ꯇꯥꯏꯌꯦꯌꯦ
ꯑꯗꯨꯗꯤ ꯐꯥꯎꯔꯛꯈꯤꯅꯤ ꯏꯃꯥ ꯉꯥꯏꯕꯇꯥ ꯀꯜꯂꯣ ꯍꯥꯏꯌꯣ ꯁꯤꯌꯥꯔ ꯑꯍꯨꯝꯗꯣ ꯑꯍꯨꯝꯃꯨꯛ ꯐꯥꯎꯔꯛꯈꯤꯅꯤ ꯁꯣꯏꯗꯕꯤꯗ
ꯍꯣꯏ꯫ ꯑꯗꯨꯕꯨꯗꯤ ꯅꯣꯡꯃ ꯅꯦꯠꯇ꯭ꯔꯒꯥ ꯅꯣꯡꯃꯗꯤ ꯐꯥꯎꯗꯧꯔꯤꯕꯅꯤ
ꯐꯥꯎ ꯇꯣ ꯂꯩꯕꯅꯤ
ꯀꯩꯅꯣ ꯅꯪ ꯋꯥ ꯑꯃ ꯍꯥꯏꯒꯦ ꯇꯧꯔꯝꯕꯗꯣ
ꯑꯣ ꯁ ꯊꯥꯒꯤ ꯀꯩꯅꯣ ꯂꯥꯡꯕꯒꯤ ꯈꯣꯠꯄꯒꯤ ꯃꯣꯏ ꯑꯗꯨꯒꯤ ꯌꯥꯎꯖꯩꯗꯅ ꯇꯥꯗꯅꯕ ꯑꯗꯒꯤ ꯑꯩ ꯐꯣꯟꯒꯤ ꯃꯁꯥꯒꯤ ꯌꯥꯎꯖꯕꯒ ꯄꯥꯁꯜꯂꯒ ꯇꯞꯈꯤꯕ ꯑꯣꯏꯔꯝꯒꯅꯤ ꯁꯤꯅꯦꯅ ꯈꯜꯂꯛꯏꯁꯦ
ꯄꯤꯖꯔꯝꯃꯕꯂꯦ ꯏꯔꯣ ꯌꯦꯡꯉꯦ ꯍꯥꯏꯔꯧꯕꯅꯦ ꯏꯔꯣꯜ ꯌꯦꯡꯉꯦ ꯍꯥꯏ ꯍꯣꯕꯅꯦ ꯈꯪꯗꯦꯖꯣ ꯂꯝ ꯗꯦ ꯑꯗꯨꯗꯤ ꯇꯨꯆꯥ ꯀ ꯌꯦ ꯃꯁꯅ ꯙꯕꯖꯂ ꯆ ꯌꯦ
ꯁꯦꯟꯗ ꯑꯃꯨꯛ ꯃꯄꯥꯟ ꯊꯝꯃꯝꯃꯦ ꯀꯥꯎꯗꯅ ꯍꯜꯂꯣ ꯍꯜꯂꯣ
ꯇꯥꯏꯌꯦ ꯕꯥꯏ
ꯑ ꯑꯩꯁꯨ ꯀꯌꯥ ꯏꯆꯥꯕꯨ ꯆꯥꯅꯤꯡꯗꯦ ꯆꯥꯈꯤꯗ꯭ꯔꯥ ꯈꯪꯗꯦ ꯆꯔ ꯈꯨꯟꯗ ꯀ ꯆꯗꯦ ꯑꯆꯥꯥꯄꯣꯁꯥꯗꯨꯗꯤ ꯍꯧꯖꯤꯛ ꯅꯨꯡꯗꯥꯡ ꯋꯥꯏꯔꯝꯗ ꯑ ꯀ ꯍ ꯉ ꯇꯅ ꯍꯕꯣ ꯇꯂꯅ ꯎꯗꯣ ꯅꯣꯏ ꯑꯗꯨꯗ ꯊꯥ ꯊꯣꯛꯈ꯭ꯔꯣ ꯄꯥꯎꯁꯤꯅ
ꯊꯣꯛꯑꯦ ꯊꯥ ꯌꯥꯝ ꯐꯖꯩꯌꯦ ꯑꯥ ꯂꯩꯆꯤꯟꯅ ꯈꯔ ꯈꯔ ꯈꯨꯝꯕꯣꯏ ꯀꯗꯧꯕꯩ ꯇꯧꯍꯧꯔ ꯇꯧꯔꯒ ꯍꯥꯏꯊꯩ ꯍꯥꯏꯕ ꯊꯥꯗꯣ ꯂꯪ ꯇ꯭ꯔꯤꯛ ꯂꯪꯒ ꯐꯖꯩ ꯍꯥꯏꯕ ꯅꯠꯇꯦ ꯎ
ꯉꯁꯤ ꯄꯨꯔꯅꯤꯃꯥꯅꯦꯌꯦ ꯑꯗꯨꯏꯅꯦ
ꯑꯗꯣꯣꯡ ꯅꯣꯡꯊꯤ ꯅꯣꯡꯃꯪ ꯇꯧꯕꯒꯤ ꯀꯩꯅꯣ ꯇꯧꯕꯗꯣ ꯂꯩꯆꯤꯟꯅ ꯈꯨꯝꯕꯗꯣ
ꯍꯣꯏ ꯍꯣꯏ ꯑꯩꯈꯣꯏꯗꯤ ꯊꯥ ꯊꯣꯛꯇ꯭ꯔꯦꯃꯤ ꯂꯨꯄꯥꯥꯛ ꯈꯣꯡꯖꯤꯟꯒꯤꯔꯦꯃꯤ
ꯅꯨꯡꯉꯥꯏꯇꯦ ꯌꯥꯝꯅ
ꯅꯤꯅꯅꯨꯡꯉꯥꯏ ꯇꯁꯨ
ꯑꯩ ꯐꯣꯇꯣ ꯀꯥꯞꯄ ꯊꯥꯕꯤꯔꯛꯀꯦꯕꯨ ꯅꯦꯠ ꯂꯣꯏꯈ꯭ꯔꯦ
ꯊꯥꯕꯤꯔꯛꯑꯣ
ꯌꯦꯠꯂꯣꯏꯈ꯭ꯔꯦ ꯍꯥꯏꯔ ꯇꯥꯕꯤꯔꯛꯑꯣ
ꯑꯥꯁ
ꯌꯥꯝ ꯅꯨꯡꯉꯥꯏꯇꯦꯌꯦ ꯊꯥ ꯎ ꯐꯪꯗ꯭ꯔꯕ
ꯑꯩ ꯅꯍꯥꯟ ꯀꯌꯥ ꯇꯔꯥꯃꯥꯊꯣꯏꯅꯤ ꯄꯥꯟꯕ ꯅꯨꯃꯤꯠꯇꯨꯗꯕꯨꯗꯤ ꯌꯦꯡꯉꯝꯃꯦ ꯀꯥꯏ ꯌꯥꯗ ꯀꯅꯥꯒꯅꯣ ꯅꯪꯒꯔꯥ ꯀꯅꯥꯒꯅꯣ ꯋꯥꯔꯤ ꯁꯥꯟꯅꯕ ꯀꯥꯟꯗ ꯐꯖ ꯀꯅꯣꯅ ꯌꯦꯡꯕꯗ ꯇꯔꯥꯃꯥꯊꯣꯏꯅꯤ ꯄꯥꯟꯕ ꯑꯣꯏꯍꯧꯕꯅꯤ
ꯉꯁꯤꯔꯣ
ꯍꯥꯥ
ꯇꯔꯥꯃꯒꯁꯤ ꯀꯌꯥꯅꯤ ꯄꯥꯜꯂꯤꯅꯣ
ꯄꯨꯅꯤꯃꯥꯅ ꯍꯥꯏꯕ ꯄ꯭ꯔꯥꯅꯤ ꯄꯥꯟꯕꯥꯟꯕ ꯑꯣ ꯉꯁꯤꯗꯣ ꯉꯁꯤꯗꯤ ꯎꯍꯧꯗ꯭ꯔꯦ ꯉꯍꯥꯟ ꯅꯣꯡꯃꯕꯨꯗꯤ ꯎꯍꯧꯋꯦ ꯍꯥꯏꯕꯅꯤꯗ
ꯐꯔꯦ ꯐꯔꯦ ꯅꯪꯕꯨ ꯎꯍꯧꯔꯗꯤ
ꯑ ꯑꯥ
ꯅꯣꯏ ꯉꯔ ꯍꯜꯂꯛꯏꯗꯣ ꯄꯨꯡꯂꯣꯏ ꯂꯣꯏꯔꯦ ꯈꯔ
ꯀꯔꯤ
ꯅꯣꯏ ꯉꯔꯥꯡ ꯍꯜꯂꯛꯏꯗꯣ
ꯅꯠꯇꯦꯗ ꯄꯨꯡꯂꯣꯏ ꯂꯣꯏꯛꯒ ꯅꯠꯇꯦ ꯄꯨꯡꯂꯣꯏ ꯂꯣꯏꯕꯗꯤ ꯑꯁ ꯉꯔꯥꯡꯗꯤ ꯃꯣꯏ ꯇꯥꯡꯈꯨꯜꯗ ꯁꯥꯕ ꯥꯏꯕ꯭ꯔ ꯀꯩꯅꯣ ꯊꯣꯛꯂꯛꯍꯧꯗ ꯉꯥꯏꯍꯧꯔꯤ ꯑꯩꯈꯣꯏꯅ ꯍꯟꯕꯗꯨꯗꯗꯤ ꯄꯨꯂꯞꯄꯥꯎ ꯀ ꯌꯧꯗ꯭ꯔꯦ
ꯂꯣꯏꯕꯗꯤ ꯄꯨꯡ ꯑꯅꯤ ꯑꯍꯨꯝꯗꯒ ꯂꯣꯏ ꯍꯥꯏꯌꯦ ꯑꯩꯈꯣꯏ ꯃꯥ ꯍꯥꯏꯕꯗ ꯍꯣꯏꯗꯤ ꯇꯨꯝꯃꯕꯅꯤꯅ ꯈꯪꯗ꯭ꯔꯦ ꯑꯗꯨꯁꯨ
ꯌꯦꯡꯉꯨ ꯌꯥꯗ꯭ꯔꯥ ꯆꯍꯤ ꯀꯌꯥ ꯁꯨꯔꯦ ꯇꯧꯗꯕ ꯑꯩꯈꯣꯏꯗꯤ ꯇꯧꯕꯤꯗ꯭ꯔꯤꯕꯅꯤ
ꯅꯣꯏ ꯇꯧꯈ꯭ꯔꯦ ꯍꯥꯏ ꯀꯥꯏꯅꯦ
ꯇꯧꯏꯦ ꯑꯗꯨ ꯂꯥꯏꯒꯤ ꯃꯃꯤꯡꯒꯤ ꯇꯧꯔ ꯇꯣꯛꯈꯤ ꯍꯥꯏꯗꯤ ꯖꯒꯣꯏ ꯁꯥꯟꯅꯗꯦ
ꯐꯔꯦꯗ ꯑꯗꯨꯅ ꯑꯩꯈꯣꯏ ꯑꯩꯈꯣꯏ ꯃꯥꯅ
ꯀꯩꯀꯥꯟꯗꯕꯗ ꯂꯥꯏ ꯍꯔꯥꯎꯔꯤꯗꯨꯅ ꯑꯉꯥꯡ ꯅꯤꯁꯥ ꯁꯥꯕ ꯌꯥꯝ ꯀꯩꯅꯣ ꯇꯧꯅꯕꯅꯦꯅ ꯑꯉꯥꯡ ꯅꯨꯄꯥ ꯃꯆꯥ ꯃꯆꯥ ꯃꯆꯥ ꯌꯥꯝ ꯄꯤꯛꯄ
ꯃꯌꯥꯝ ꯑꯃ ꯑꯩꯈꯣꯏ ꯃꯔꯣꯟꯐꯧ ꯌꯧꯗꯕ ꯃꯌꯥꯝ ꯑꯃ ꯅꯤꯁꯥ ꯆꯥ ꯆꯥꯗꯅ ꯌꯨ ꯊꯛꯇꯅ ꯆꯨꯔꯨꯞ ꯊꯛꯇꯅ ꯌꯥꯝ ꯂꯩꯌꯦꯕ ꯑꯗꯨꯅ
ꯑꯁ ꯏꯕꯦꯝ ꯑꯗꯨꯗꯤ ꯃꯣꯏ ꯂꯥꯏ ꯍꯔꯥꯎꯕꯗꯣ ꯇꯧꯔꯁꯨ ꯇꯧꯗ꯭ꯔꯁꯨ ꯑꯗꯨꯝ ꯊꯛꯇꯧ ꯂꯩꯔꯕꯅꯤ ꯆꯥꯗꯧ ꯂꯩꯔꯕ
ꯑ
ꯑꯗꯨ ꯃꯌꯥꯝꯗꯨ ꯄꯨꯟꯁꯤꯜꯂꯛꯄꯩ ꯋꯥꯅꯤ ꯄꯨꯟꯗꯕꯤꯗ ꯃꯆꯤ ꯃꯆꯤ ꯃꯆꯤ ꯆꯥꯔꯝꯗꯣꯏ
ꯍꯣꯏ ꯑꯗꯨꯕꯨꯗꯨ ꯆꯨꯝꯃꯦ ꯑꯩꯅ ꯑꯗꯨꯃꯏꯅꯕꯨꯗꯤ ꯍꯥꯏꯕ ꯑꯗꯨꯗꯣ ꯆꯥꯡꯁꯨ ꯑꯃꯨꯛꯁꯨ ꯂꯧꯅꯤꯗꯅ
ꯍꯣꯏ ꯍꯣꯏ ꯃꯌꯨꯝꯗꯒꯤ ꯏꯁꯂꯥꯏ ꯍꯔꯥꯎꯕ ꯌꯦꯡꯉꯨꯒꯦꯅ
ꯑꯗꯨꯗꯅ
ꯑꯦ
ꯈꯪꯗꯦꯅ ꯒ꯭ꯌꯥꯟ ꯇꯥꯕ ꯑꯉꯥꯡꯁꯨꯕꯨ ꯀꯗꯥꯏꯗꯨꯕꯨ ꯂꯩꯃꯤꯒꯦ
ꯃꯌꯨꯝꯗ ꯃꯌꯨꯝꯗ
ꯍꯥꯥ
ꯃꯌꯨꯝꯗ ꯂꯩꯕꯅꯦ ꯍꯥꯏꯕ ꯑꯗꯨꯃꯥꯏꯅ ꯊꯣꯛ ꯊꯣꯛꯇꯅ ꯂꯩꯇꯕꯅꯦ ꯍꯥꯏꯕ ꯅꯪꯅ ꯀꯗꯥꯏꯗꯕꯨ ꯂꯩꯔꯝꯗꯣꯏꯅꯣ ꯍꯥꯏꯗꯣ
ꯑ ꯌꯥ ꯂꯁꯅꯒ ꯇꯨꯝꯁꯪꯅꯔ
ꯑꯩꯈꯣꯏ ꯀꯣꯏ ꯑꯦꯔꯤꯌꯥꯗ ꯆꯪꯉꯛꯄ
ꯎꯝ
ꯔꯣꯁꯤꯕꯂꯥꯗꯣ ꯃꯦꯗꯥꯝ ꯃꯦꯗꯥꯝ ꯋꯥꯔꯤ ꯁꯥꯟꯅꯀꯥꯟꯗ ꯃꯦꯗꯥꯝꯅ ꯔꯨꯁꯤꯞꯂꯥꯗꯨ ꯀꯣꯜ ꯑꯃꯝꯇ ꯇꯧꯔꯛꯑꯣ ꯍꯥꯏꯌꯣꯅ ꯍꯥꯏꯔꯤ ꯍꯥꯏꯈꯤꯕꯅꯤ ꯇ꯭ꯔꯥ ꯇꯧꯗ꯭ꯔꯦꯔꯥ ꯈꯪꯗꯦ
ꯃꯦꯝꯅ ꯇꯧꯕꯗ ꯆꯠꯇ꯭ꯔꯕ
ꯃꯦꯝꯅ ꯇꯧꯗꯕ ꯃꯥꯜꯂꯦ
ꯅꯪꯅ ꯇꯧꯕꯤꯔꯕ ꯃꯦꯝꯗ ꯅꯠꯇ꯭ꯔꯥ ꯃꯦꯝꯅ ꯅꯪꯣꯟꯗ ꯇꯧꯔꯛ ꯍꯥꯏꯔꯛꯏꯕ
ꯗꯥꯝ ꯇꯧꯔꯛꯑꯝꯕ ꯆꯥꯛꯊꯣꯛ ꯌꯦꯟꯁꯥꯡ ꯀꯩꯅꯣ ꯁꯦꯝꯃꯤꯀꯥꯟꯒꯤꯗꯨꯗ
ꯑꯣ ꯃꯃꯧ ꯅꯨꯄꯤꯅꯤꯅꯦꯅ ꯅꯪꯉꯣꯟꯗ ꯇꯧꯔꯛꯏꯅꯤꯅꯦ ꯔꯣꯁꯤꯕꯂꯥꯗ ꯇꯧꯗꯣ ꯐꯔꯦ
ꯅꯠꯇ꯭ꯔꯒ ꯃꯥꯏ ꯐꯣꯟ ꯌꯥꯗꯦ ꯇꯧꯈꯤꯕꯅꯦꯕ ꯃꯦꯗꯥꯝꯒꯤ
ꯎꯝ
ꯍꯟꯗꯛ ꯀꯨꯏꯗ꯭ꯔꯤꯉꯩꯗ
ꯎꯝ
ꯃꯦꯗꯥꯝ ꯋꯥꯔꯤ ꯁꯥꯟꯅꯩꯌꯦꯅ ꯍꯥꯏꯔꯛꯑꯝꯕꯗꯣ ꯑꯗꯨꯗꯥꯏ ꯀꯥꯏꯗꯕ ꯃꯦꯗꯥꯝꯗꯣ ꯐꯣꯟ ꯌꯥꯗꯦ ꯁꯦꯝꯅꯤ ꯈꯣꯠꯅꯤ ꯇꯧꯈꯤꯕꯅꯦꯕ ꯑꯗꯨꯒꯤꯗ ꯅꯝꯕꯔ ꯀꯛꯄ ꯈꯣꯠꯄ ꯌꯥꯎꯈꯤꯕꯕꯒꯨꯝꯕ ꯑꯣꯏꯔꯝꯕꯁꯦ ꯇꯦ ꯋꯥꯟ ꯏꯌꯥꯔ ꯄꯤ ꯖꯤ ꯍꯥꯞꯄꯦ ꯍꯦ ꯑꯦꯝ ꯌꯨꯗ ꯑꯗꯨ ꯃꯣꯏ ꯑꯗꯨꯅ ꯑꯃꯨꯛ ꯀꯋꯦꯠꯅ ꯂꯧꯗꯦ ꯃꯣꯏꯅ ꯍ
ꯅꯣꯇꯤꯁ ꯇꯧꯕꯗꯣ ꯎꯔꯝꯃꯦ ꯉꯍ
ꯑꯗꯨꯅ ꯑꯦꯝ ꯌꯨ ꯏꯇꯤꯅ ꯂꯧꯋꯦꯕ ꯑꯗꯨꯅ ꯑꯩ ꯍꯟꯗꯛ ꯐꯣꯔꯠ ꯏꯌꯥꯔ ꯇꯧꯊꯔꯒ ꯃꯊꯪ ꯂꯥꯛꯀꯦ ꯁꯣꯏꯗꯕꯤꯗ ꯑꯩ ꯂꯥꯏꯔꯤꯛ ꯀꯟꯅ ꯄꯥꯔꯒ
ꯍꯣꯏ ꯂꯥꯛꯑꯣ ꯍꯟꯗꯛꯀꯤꯗꯤ ꯌꯥꯔꯔꯣꯏ ꯍꯥꯏꯕ꯭ꯔꯣ